ꯍꯜꯂꯣ
ꯍꯜꯂꯣ ꯇꯥꯔꯕꯣ ꯎꯝ ꯇꯥꯏ ꯅ ꯑꯗꯨꯗꯤ ꯄ꯭ꯔꯦꯛꯇꯤꯀꯦꯜ ꯑꯦꯛꯖꯥꯝ ꯀꯌꯥ ꯋꯥꯠꯂꯤꯒ
ꯑꯃꯥ ꯋꯥꯂꯤ ꯀꯩꯅꯣꯒꯤ ꯀꯣꯔꯒꯤ
ꯗꯦꯠ ꯀꯌꯥꯗꯥ
ꯎꯝ ꯗꯦ ꯊ꯭ꯔꯤ ꯍꯞꯗ
ꯑꯁꯤ ꯗꯦꯠ ꯅꯥꯏꯟ ꯀꯣ
ꯎꯝ ꯉꯁꯤꯅ ꯖꯨꯂꯣꯖꯤꯒꯤ ꯇꯧꯈ꯭ꯔꯦ
ꯎꯝ ꯤꯗꯣ ꯖꯤꯒꯤꯗꯤ ꯃꯥꯔꯛ ꯀꯌꯥ ꯑꯣꯏꯒꯦ ꯐꯣꯔꯇꯤꯗꯪ ꯑꯣꯏꯕ꯭ꯔꯥ
ꯀꯨꯟ ꯃꯉꯥ
ꯏꯁ ꯀꯨꯟꯃꯉꯥ ꯈꯛꯇꯪꯒꯤꯔꯣ ꯗꯞꯀ ꯇꯧꯗꯅ ꯇꯧꯋꯤ ꯃꯌꯥꯝꯗꯣ
ꯍꯣꯏ
ꯃꯥꯗꯤ ꯑꯗꯨꯗꯤ ꯄꯀꯤ ꯀꯌꯥ ꯅꯠꯕꯨꯛ ꯈꯣꯠꯄꯒꯤꯅ ꯃꯥ ꯀꯌꯥꯅꯣ
ꯅꯣꯠꯕꯨ ꯀꯄ ꯑꯣꯏꯅ ꯃꯥꯔꯛ ꯃꯔꯤ ꯑꯗꯨꯒ ꯥꯏ ꯕꯥꯗ ꯃꯉꯥ ꯂꯩꯔꯗꯅ
ꯎꯝ
ꯑꯗꯒꯤ ꯑꯃꯨꯛ ꯑꯩꯈꯣꯏꯒꯤ ꯄ꯭ꯔꯣꯖꯦꯛ ꯇꯧꯍꯜꯂꯦꯕꯀꯣ
ꯎꯝ
ꯏ ꯃꯥꯛ ꯃꯉꯥ ꯑꯃꯒ
ꯑꯗꯨꯗꯤ ꯐꯔꯛꯇ ꯃꯥ ꯐꯔꯛ ꯑꯃ ꯂꯦꯝꯗ꯭ꯔꯣ
ꯀꯩꯅꯣ ꯇꯧꯋꯦ ꯀꯩꯅꯣꯗ ꯑꯦꯛꯁꯄꯔꯤꯃꯦꯟ ꯇꯧꯕ ꯀꯣꯏꯁꯟ ꯑꯅꯤ ꯍꯣꯠꯍꯜꯂꯦꯕ ꯑꯗꯨꯗ ꯍꯥꯞꯆꯟꯕ ꯑꯗꯨꯒ ꯄꯨꯂꯞ ꯄꯨꯟꯁꯤꯜꯂꯒ ꯀꯨꯟ ꯃꯉꯥ ꯊꯥꯕꯦꯕ
ꯑꯣꯀꯦ ꯑꯣꯀꯦ ꯐꯔꯦ ꯐꯔꯦ ꯈꯔꯕꯨ ꯎ ꯇ ꯑꯣꯏꯔꯤꯗ ꯅꯨꯡꯉꯥꯏꯕ ꯅꯠꯇ꯭ꯔꯣ
ꯑꯗꯨꯝ ꯇꯧꯈ꯭ꯔꯦ ꯀꯩꯀꯩꯅꯣ ꯃꯩꯁꯜꯂꯝꯃꯦꯗꯣ
ꯎꯝ
ꯅꯤꯄꯥꯜ ꯃꯔꯤ
ꯎꯝ
ꯀꯩꯗꯧꯅꯣ
ꯃꯈꯥꯗ ꯆꯠꯂꯤꯅꯦ ꯋꯀꯤꯡ
ꯇꯨꯏꯁꯟ ꯆꯠꯇ꯭ꯔꯣ ꯑꯩ ꯆꯠꯇ꯭ꯔꯦꯕ
ꯅꯠꯇꯦꯌꯦ ꯀꯩꯅꯣ ꯇꯧꯕ ꯑꯉꯥꯡ ꯑꯦꯛꯖꯥꯝ ꯇꯧꯕꯅꯤꯅꯅꯦ
ꯅꯪ ꯉꯁꯥꯏ ꯑꯌꯨꯛ ꯆꯠꯂꯨꯏꯗꯣ ꯀꯥꯏꯗꯅꯣ
ꯉꯁꯥꯏ ꯑꯌꯨꯣꯛ ꯑꯣ ꯑꯣꯖꯥ ꯄ꯭ꯔꯤꯟꯁꯤꯄꯥꯜ ꯎꯅꯕ ꯆꯠꯄ
ꯎꯝ
ꯋꯥꯅꯣꯝꯕ ꯆꯠꯄ ꯋꯥꯔꯤ ꯁꯥꯟꯅꯕ ꯆꯠꯄ ꯑꯣꯖꯥ ꯄ꯭ꯔꯤꯟꯁꯤꯄꯥꯜꯗꯣ ꯑꯥ ꯀꯩꯅꯣ ꯇꯧꯕꯩ ꯀꯧꯔꯛꯀꯅꯤꯕꯀꯣ ꯁꯦꯀ꯭ꯔꯦꯇꯔꯤꯌꯦꯠꯇꯒꯤ ꯀꯧꯔꯛꯇꯧꯕ ꯑꯃ ꯂꯩꯌꯦꯕ ꯃꯥꯁꯣ ꯁꯣꯏꯗꯅꯗꯤ ꯀꯧꯔꯗꯕ ꯀꯩꯗꯧꯉꯩꯅꯣ ꯈꯪꯗꯕ ꯑꯗ ꯈꯨꯗꯛꯇꯒ ꯀꯧꯁꯜꯂꯛꯄꯤ ꯇꯧ ꯇꯥꯔꯒꯗꯤ ꯑꯩꯈꯣꯏꯒ ꯁꯨꯡꯊꯦꯡ ꯊꯦꯡꯅꯗ꯭ꯔꯤꯉꯩ ꯀꯧꯁꯤꯟꯈ꯭ꯔꯒꯗꯤ ꯑꯩꯈꯣꯏꯅ ꯋꯥ ꯑꯝꯇ ꯍꯥꯏꯍꯧꯗ꯭ꯔꯗꯤ ꯅꯨꯡꯉꯥꯏꯇꯦꯗꯅ ꯑꯗꯨ ꯑꯩꯈꯣꯏꯒꯤꯗ ꯑꯝꯛꯇ ꯀꯧꯔꯛꯀꯗꯕꯅꯦꯕ ꯑꯗꯨꯒꯤꯅꯤꯗ ꯀꯧꯔꯛꯀꯅꯤꯒ ꯑꯉꯥꯡꯈꯩꯩꯅ ꯀꯩꯝ ꯍꯥꯏꯔꯛꯇꯦꯅꯦꯒ ꯋꯥꯈꯜꯗ ꯈꯟꯈ꯭ꯔꯒꯗꯤ ꯑꯗꯒꯤ ꯋꯥꯔꯤꯗꯗꯤ ꯐꯣꯟꯗ ꯍꯥꯏꯔꯛꯎ ꯍꯥꯏꯕ ꯐꯣꯟꯗ ꯍꯥꯏꯕ ꯍꯥꯏ ꯁꯤꯒ ꯂꯨꯝꯕꯗꯤ ꯀꯔꯝꯕꯅ ꯍꯦꯜꯂꯦ ꯑꯃꯗꯅ ꯍꯦꯜꯂꯛꯇ꯭ꯔꯣ ꯑꯗꯨꯗꯒꯤ ꯑꯗꯨꯃꯥꯏꯅ ꯉꯥꯛꯇ ꯈꯤꯇꯪ ꯆꯠꯊꯣꯛꯎꯔꯁꯦꯅ ꯇꯧꯕꯅꯤꯗ
ꯅꯣꯏꯍꯨꯝ ꯆꯂꯦ
ꯍꯧꯒꯣꯂꯝꯗꯤ ꯌꯥꯍꯧ ꯊꯤꯉꯦ ꯃꯥꯗꯤ
ꯑꯁ ꯊꯦꯡꯅꯤ ꯀꯥꯏꯗꯦ ꯃꯕꯨꯛꯇꯨ ꯌꯦꯡꯉꯣꯗꯅ
ꯑꯗꯨ ꯃꯣꯏꯗ ꯂꯩꯍꯧꯕ ꯃꯤꯈꯩꯗꯣ ꯃꯥꯗꯨꯅ ꯂꯣꯏ ꯆꯥꯎꯋꯦ ꯃꯕꯨꯛꯄꯨꯗꯤ ꯃꯥꯅ ꯈꯔ ꯍꯦꯜꯂꯦꯀꯣ ꯑꯗꯨꯗꯤ ꯃꯁ ꯊꯥꯗ ꯑꯗꯨꯃꯥꯏꯅ ꯂꯣꯏ ꯆꯥꯎꯍꯧꯋꯦꯕ ꯄꯁꯥ
ꯈꯔ ꯃꯤꯖꯥꯎ ꯃꯤꯖꯥꯎꯒꯨꯝꯕ ꯀꯥꯡꯕꯨ ꯑꯣꯏꯔꯕꯅꯤ
ꯑꯗꯣ ꯍꯣꯏ ꯍꯛꯆꯥꯡꯒꯤ ꯊꯣꯏꯅꯒ ꯈꯟꯗꯕ ꯃꯥꯜꯂꯦꯕ
ꯎꯝ ꯑꯦꯛꯁꯔꯁꯥꯏꯁꯇ ꯇꯧꯔꯝꯃꯣꯏ
ꯏꯁ ꯍ ꯁꯃꯥꯏ ꯍꯥꯏꯔꯦ ꯑꯩꯗꯤ ꯁꯨꯇꯤ ꯑꯣꯏꯕꯗꯐꯥꯎ ꯊꯦꯡꯉꯦꯑ ꯑꯁꯨꯇꯤꯌꯦꯌꯦ ꯃꯁꯝ ꯃꯁꯥꯏ ꯃꯍ ꯄꯩꯥ ꯌꯥꯍꯧ ꯊꯦꯡꯉꯦ ꯑꯦꯛꯖꯥꯝ ꯃꯅꯨꯡꯗꯕꯨ ꯈꯔ ꯉꯟꯕꯩ ꯋꯥꯅꯤ ꯍꯥꯏꯔꯛꯑꯦ
ꯊꯦꯡꯅꯤ ꯊꯦꯡꯅꯤ ꯃꯥ ꯐꯤꯕꯝꯗꯣ ꯌꯥꯗ꯭ꯔꯦ
ꯌꯥꯗ꯭ꯔꯦ
ꯑꯗꯨꯒꯨꯝꯕ ꯌꯥꯝ ꯄꯥꯈꯠꯇ꯭ꯔꯣ ꯍꯥꯔꯠ ꯑꯦꯇꯦꯛꯀ ꯇꯧꯔꯛꯔꯗꯤ ꯐꯤꯕꯝ ꯌꯥꯝ ꯆꯥꯔꯣꯏ ꯃꯥꯅ ꯐꯤꯕꯝꯗꯣ
ꯎꯝ
ꯕꯤ ꯄꯤꯒ ꯋꯥ ꯀꯗ ꯍꯥꯏꯗꯤ ꯃꯁꯥꯗꯣ ꯍꯨꯃꯥꯡ ꯁꯨꯡꯇꯥꯎ ꯊꯣꯛꯇ꯭ꯔꯕꯅꯤꯅ
ꯎꯝ ꯑꯁ ꯈꯪꯗꯦꯅ ꯑꯩꯈꯣꯏꯅ ꯈꯤꯇꯪ ꯅꯈꯠꯂꯛꯄꯁꯦ ꯄꯪꯀꯤꯗ ꯀꯤꯕ ꯃꯣꯏꯗꯤ ꯑꯗꯨ ꯀꯤꯗ꯭ꯔꯕ ꯈꯪꯗꯦ
ꯃꯥꯏ ꯈꯨꯟꯅꯨꯖꯗꯤ ꯍꯦꯃꯜꯂꯦꯔ
ꯎꯝ
ꯑꯩꯅ ꯑꯃꯨꯛ ꯀꯪꯃꯟꯗꯅ ꯑꯃꯨꯛ ꯀꯤꯕ
ꯍꯣꯏꯅꯦ ꯅꯪꯅ ꯇꯦꯛꯈꯤꯗ꯭ꯔꯥ ꯑꯃ ꯄꯥꯈꯠꯄ
ꯑꯣ ꯀꯩ ꯃꯊꯦꯜ ꯆꯥꯊꯔꯕ ꯉꯁꯤꯒ
ꯉꯁꯥꯏꯌꯨꯗꯣ ꯈꯣꯡꯗ꯭ꯔꯨꯝꯒ ꯍꯋꯥꯏꯖꯥꯔꯒ ꯊꯣꯡꯉꯦ ꯅꯍꯥꯟꯒꯤ ꯈꯣꯡꯗ꯭ꯔꯨꯝ ꯈꯔ ꯄꯤꯛꯄꯗꯣ ꯂꯧꯔꯦ ꯅꯃꯨꯅꯩ ꯃꯥꯅ ꯄꯤꯔꯛꯄ ꯍꯋꯥꯏꯖꯥꯔꯗꯣ ꯍꯥꯞꯄꯦ ꯐꯖꯅ ꯊꯣꯡꯊꯔꯦ
ꯄꯥꯎꯊꯔꯦ
ꯍꯧꯥꯎꯊꯔꯦ
ꯉꯁꯥꯏ ꯆꯠꯄꯒ ꯊꯣꯡꯕ ꯅꯪꯕ꯭ꯔꯣ
ꯉꯁꯥꯏ ꯆꯠꯂꯨꯔꯒ ꯍꯜꯂꯛꯑꯒ ꯊꯣꯡꯉꯦꯗꯅ ꯆꯥꯕꯗꯤ ꯅꯪꯗ꯭ꯔꯦꯕ ꯆꯥꯕꯗꯣ ꯑꯩꯈꯣꯏꯒꯤ ꯍꯥꯊꯨ ꯍꯥꯊꯨ ꯆꯥ ꯆꯥꯐꯝ ꯈꯪꯗꯕꯤ ꯈꯣꯠꯇꯕꯤ ꯇꯧꯔꯅꯤꯅ ꯑꯩꯁꯦ ꯇꯦꯁ ꯂꯧꯔꯨꯔꯒ ꯆꯥꯕ ꯇꯦꯁ ꯂꯧꯕ ꯁꯤ ꯃꯈꯥꯒꯤ ꯃꯦꯠꯁꯀꯤ ꯀ꯭ꯂꯥꯁ ꯇꯧꯕ ꯃꯅꯥꯛꯁꯦ ꯐꯥꯎꯗꯣꯛ ꯐꯥꯎꯖꯤꯟꯗꯧꯕ ꯑꯃ ꯁꯤꯒꯤꯁꯤꯗ ꯃꯣꯏ ꯃꯉꯥ ꯞꯐꯝꯝ ꯂꯩꯔꯝꯃꯦꯕꯀꯣ ꯐꯝ ꯄꯖꯦ ꯑꯩꯈꯣꯏ ꯃꯨꯁꯂꯤꯝ ꯑꯝ ꯑꯃ ꯁꯨꯀꯥ ꯀꯥꯇꯕ ꯑꯃ ꯌꯥꯎꯋꯦ ꯃꯉꯣꯟꯗ ꯈꯪꯕ ꯃꯁꯛꯇꯣ ꯑꯗꯥꯏꯩꯅ ꯀ꯭ꯂꯥꯁ ꯌꯥꯎꯗꯕꯒꯤ ꯐꯝ ꯂꯩꯗꯣ ꯀꯩꯒꯤꯅꯣ ꯑꯗꯩ ꯏꯁꯧꯁꯦ ꯂꯥꯡꯉꯒ ꯆꯠꯂꯗ꯭ꯔꯥ ꯑꯩꯅ ꯇꯦꯖ ꯇꯥꯔꯦꯅ ꯄꯨꯡ ꯆꯪꯉꯕꯁꯤꯕꯨꯛꯅꯦ ꯀꯥꯔꯛꯇꯕꯤꯅꯦꯕ ꯈꯪꯕ꯭ꯔꯥ ꯊꯧꯁꯥ ꯋꯥꯁꯥꯗ꯭ꯔꯤꯕꯩ ꯆꯥꯡꯗꯨꯣ ꯌꯦꯡꯉꯣꯕ ꯑꯗ ꯑꯩꯅ ꯀꯣꯏꯁꯟ ꯏꯔꯤꯉꯩꯗ ꯃꯣꯏ ꯀꯨꯟ ꯃꯉꯥꯅꯦ ꯀꯨꯟꯇꯔꯦꯠꯇꯩ ꯑꯅꯤ ꯇꯣꯛꯈ꯭ꯔꯦ ꯅꯍꯥꯟ ꯉꯥꯡꯕꯅꯦꯕ ꯀꯩꯒꯨꯝꯕ ꯎꯝ ꯇꯦꯖ ꯑꯝ ꯌꯥꯎꯔꯝꯃꯦꯕ ꯑꯩꯒ ꯃꯦꯗꯥꯝ ꯁꯣꯔꯣꯖꯤꯅꯤꯒꯤ ꯇꯦꯁꯇꯤ ꯌꯥꯎꯔꯝꯕ ꯑꯩ ꯑꯩꯈꯣꯏꯗꯨꯅ ꯑꯍꯥꯟꯕ ꯇꯦꯖꯅꯦꯕ ꯑꯗ ꯉꯥꯡꯕ ꯑꯩꯅ ꯅꯣꯏ ꯁꯨꯃꯥꯏꯅ ꯇꯧꯗꯣꯏ ꯁꯣꯔꯛꯄꯨꯗꯤ ꯀꯩꯁꯨꯝ ꯀꯥꯟꯅꯔꯣꯏ ꯊꯥꯔꯠ ꯏꯔ ꯒ꯭ꯔꯦꯖꯨꯋꯦꯁꯟꯒꯤꯗ ꯑꯗꯨꯝ ꯂꯣꯏꯁꯤꯜꯂꯝꯃꯨ ꯌꯥꯗ꯭ꯔꯥ ꯀꯣꯂꯦꯖ ꯀꯥꯎꯔꯣꯏꯗꯕ ꯑꯣꯏꯔꯒꯗꯤꯅ ꯍꯥꯏꯕ ꯑꯗ ꯕꯒꯁꯨ ꯑꯃꯨꯛ ꯆꯥꯛꯑꯅꯤꯅ ꯐꯣꯝ ꯐꯤꯜ ꯑꯞ ꯇꯧꯕ ꯄꯩꯁꯥꯗꯣ ꯄꯥꯝꯃꯨꯔꯝꯃꯅꯤꯕ
ꯑꯣ ꯕꯦꯛꯁꯨ ꯆꯥꯏꯔꯕ
ꯍꯣꯏ ꯍꯣꯏ ꯍꯣꯏ ꯑꯗꯒꯤ ꯁꯚꯦꯟꯗ ꯕꯦꯛ ꯆꯥꯔꯕꯅꯤꯅ ꯑꯦꯇꯣ ꯑꯃꯨꯛ ꯕ ꯆꯅꯤ ꯆꯥꯔꯣꯏ ꯈꯪꯉꯝꯗ꯭ꯔꯦ ꯆꯥꯁꯨ ꯆꯥꯔꯅꯤꯕꯀꯣ ꯑꯗꯩꯗꯤ ꯑꯗꯨꯝ ꯀꯩꯗꯧꯅꯤ ꯁꯕꯦꯟ ꯕꯦꯛꯒ ꯊꯥꯅꯤ ꯍꯦꯛ ꯍꯋꯥꯏ ꯀꯩ ꯀꯥꯟꯗꯣꯏꯅꯣ ꯃꯣꯏꯗ ꯇꯣꯛꯑ ꯃꯥꯜꯂꯦ
ꯑꯩꯁꯨ ꯑꯩ ꯈꯛꯇꯅꯤ ꯂꯣꯏꯗꯣꯔꯦꯗꯅ ꯑꯗꯨ ꯄꯥꯝꯃꯨꯏ ꯌꯥꯒꯤ ꯇꯧꯔꯝꯃꯤꯅꯤ ꯑꯗꯨ ꯕꯦꯛ ꯆꯥꯔꯒꯗꯤ ꯑꯗꯨꯗ ꯕꯦꯛ ꯆꯥꯔꯒꯗꯤ ꯄꯩꯁꯥ ꯑꯃꯨꯛ ꯆꯪꯉꯅꯤ
ꯆꯪꯗꯣꯏꯅꯦꯕ ꯀꯣꯂꯦꯖꯁꯨ ꯀꯥꯗꯕꯤ ꯑꯃꯨꯛ ꯊꯥꯗꯣꯏꯅꯦ ꯑꯗꯨꯗꯤ ꯏꯀꯥꯏꯔꯅꯤꯗꯅ ꯑ ꯇꯣꯛꯑꯒꯦꯅ ꯇꯣꯛꯑ ꯃꯥꯜꯂꯦ
ꯌꯥꯔꯦ ꯑꯗꯨꯝ ꯁꯕꯦꯟ ꯑꯦꯇ ꯌꯥꯎꯗ꯭ꯔꯁꯨ
ꯃꯈꯥꯗ ꯐꯝꯃꯝꯕ ꯀꯥꯡꯕꯨꯗꯨꯣ ꯑꯩ ꯀꯣꯏꯁꯟ ꯏꯔꯤꯉꯥꯏꯗ ꯂꯦꯞꯐꯟꯕꯅ ꯁꯤ ꯂꯦꯞꯄꯣꯅ ꯑꯗꯨꯒ ꯑꯩꯅ ꯀꯣꯏꯁꯟ ꯏ ꯏꯅ ꯉꯥꯡꯕꯁꯤ ꯅꯣꯏꯗ ꯄꯨꯡ ꯃꯔꯤ ꯅꯣꯏꯗ ꯄꯨꯡ ꯑꯃꯈꯛ ꯇꯥꯛꯑꯦ ꯍꯥꯏꯕ ꯅꯣꯏꯅ ꯊꯧꯋꯥ ꯁꯥꯗꯕ ꯑꯩꯈꯣꯏꯅ ꯁꯤꯗ ꯑꯍꯨꯝ ꯃꯔꯤ ꯏꯁꯥꯒꯤ ꯂꯥꯏꯔꯤꯛ ꯃꯆꯦꯠ ꯑꯃꯨꯛ ꯄꯥ ꯁꯪꯗꯈꯩ ꯅꯣꯏꯒꯤꯗꯃꯛꯇ ꯈꯟ ꯈꯟꯗꯨꯅ ꯑꯅꯎ ꯑꯅꯥꯎꯕ ꯁꯦꯂꯦꯕꯁ ꯇꯣꯄꯤꯛꯁꯦ ꯄꯥ ꯄꯥꯔꯒ ꯇꯥꯛꯏꯁꯦ ꯌꯥꯝ ꯎꯁꯤꯠꯇꯕꯩ ꯋꯥꯅꯤ ꯅꯣꯏꯗꯨꯗꯤ ꯇꯧꯔꯦꯅꯦ ꯑꯩꯁꯦ ꯅ ꯁꯤꯟꯅꯕꯒ ꯑꯝꯇ ꯌꯥꯔꯣꯏ ꯁꯤꯟꯅꯗꯣꯏ ꯁꯔꯨꯛ ꯃꯊꯪ ꯊꯥꯎ ꯊꯥꯕ ꯌꯥꯔꯤ ꯃꯊꯪꯁꯨ ꯈꯣꯏꯗꯣꯛꯪ ꯑꯗꯩ ꯑꯗꯨꯅꯦꯕꯀꯣ ꯁꯤꯟꯅꯔꯒ ꯂ ꯇꯧꯔꯅꯤ ꯑꯗꯨꯏ ꯁꯔꯨꯛꯄꯨꯗꯤ ꯍꯔꯥꯎ ꯍꯔꯥꯎꯅ ꯑꯈꯪꯕ ꯈꯔꯗꯣ ꯁꯠ ꯁꯠ ꯁꯠ ꯁꯠ ꯏꯊꯣꯛꯑꯒ ꯁꯝꯃꯤꯠ ꯇꯧꯔꯗꯤ ꯅꯨꯡꯁꯤꯔꯣꯏꯗ꯭ꯔꯥꯅꯦ
ꯑꯗꯨꯗ
ꯗꯖꯕ ꯅꯣꯏ ꯄꯤꯅꯤꯡꯅꯤ ꯍꯥꯏꯕ ꯎꯝ ꯑꯗ ꯑꯩꯅ ꯁꯤꯟꯅꯕ ꯍꯩꯕꯩ ꯑꯍꯨꯝ ꯃꯤ ꯌꯥꯎꯔꯤ ꯇꯧꯔꯦ ꯑꯗꯩꯗꯤ ꯑꯗꯨꯗꯤ ꯏ ꯀꯥꯏꯕ ꯈꯪꯗꯦ
ꯃꯅꯤꯄꯨꯔꯗꯕꯨ ꯀꯔꯤꯕꯨꯁꯤ ꯈꯔ ꯑꯗꯨꯝ ꯄꯥꯔ ꯑꯗꯨꯝ ꯏ ꯁꯟꯌꯥꯗꯨꯕꯨ
ꯑꯗꯨꯝ ꯄꯥꯔꯛꯏ ꯁꯨꯡꯀꯥ ꯀꯥꯗꯦ ꯌꯦꯡꯉꯣ ꯑꯗꯒꯤꯗꯤ ꯃꯦꯝ ꯕꯤꯖꯥꯇꯥꯁꯤꯅꯅꯦ ꯒ꯭ꯔꯨꯞꯇꯨꯗꯤ ꯁꯨꯡꯃꯥꯏ ꯍꯥꯏꯗꯕ ꯅꯣꯏ ꯑꯦꯁꯥꯏꯟꯃꯦꯟꯁꯗꯤ ꯁꯤ ꯅꯨꯃꯤꯠ ꯍꯦꯛꯇ ꯁꯝꯃꯤꯠ ꯇꯧꯗꯧꯅꯤ ꯍꯥꯏꯕꯁꯦ ꯃꯃꯥꯡꯒꯩ ꯃꯥꯟꯅꯕꯤꯒꯩꯗꯣ ꯑꯝꯐꯥꯎ ꯈꯪꯗ꯭ꯔꯕ ꯂꯥꯛꯇꯕ ꯀꯥꯡꯕꯨꯗꯣ ꯑꯗꯨꯒꯤ ꯊꯦꯡꯍꯈꯤꯕꯅꯤ ꯎꯝ ꯎꯝ ꯒ꯭ꯔꯨꯞꯇꯗꯤ ꯍꯥꯏꯗꯕ ꯀ꯭ꯂꯥꯁꯇꯗꯪ ꯍꯥꯏꯕꯗꯣ ꯂꯤꯀ ꯌꯥꯝ ꯊꯤ ꯁꯥꯎꯅꯤꯡꯖ ꯅꯣꯏꯅ ꯍꯌꯦꯡ ꯀꯩꯒꯨꯝꯕ ꯑꯣꯖꯥ ꯑꯣꯏꯔꯀꯥꯟ ꯈꯪꯅꯤꯕꯀꯣ
ꯃꯅꯤꯄꯨꯔꯗꯕꯨ ꯌꯥꯝꯕꯨ ꯌꯥꯝꯃꯜꯂꯦꯗ ꯃꯤ ꯀꯨꯟ ꯃꯉꯥ
ꯏꯁꯇꯦꯖꯁꯤꯗ ꯂꯦꯞꯄꯒ ꯋꯥꯁꯦ ꯉꯥꯡꯉꯦ ꯊꯋꯥ ꯁꯥꯅ ꯇꯥꯗ꯭ꯔꯦ ꯌꯥꯝ ꯁꯥꯊꯤꯅ ꯁꯥꯎꯅꯤꯡꯉꯦꯕ ꯑꯗꯣ ꯁꯤꯗ ꯈꯅꯥꯎ ꯀꯪꯈꯩ ꯉꯥꯡꯉꯦ ꯃꯣꯏ ꯑꯃꯇꯪ ꯐꯝꯃꯁꯨ ꯀ꯭ꯂꯥꯁꯇꯤ ꯂꯧꯗ ꯌꯥꯗꯦ ꯃꯉꯥ ꯐꯝꯃꯁꯨ ꯂꯧꯗ ꯌꯥꯗꯦ ꯃꯌꯥꯝ ꯐꯝꯖꯤꯜꯂꯅꯤꯀꯣ ꯈꯣꯟꯖꯦꯜꯒꯤ ꯂꯥꯎꯕꯩ ꯆꯥꯡꯁꯦ ꯁꯥꯊꯤꯅ ꯍꯦꯟꯀꯠꯂꯅꯤ ꯑꯗꯨꯒ ꯂꯥꯎꯕꯒꯤ ꯆꯥꯡ ꯍꯦꯟꯀꯠꯍꯜꯂꯒ ꯃꯣꯏꯅ ꯁꯤꯗ ꯀ꯭ꯂꯥꯁ ꯊꯧꯋꯥ ꯁꯥꯅ ꯇꯥꯗ꯭ꯔꯗꯤ ꯁꯥꯎꯅꯤꯡꯉꯏꯗꯣ ꯃꯁꯥꯅ ꯁꯨꯡ ꯅꯨꯡꯁꯤꯗꯦ ꯍꯟꯗꯛꯇꯤ
ꯊꯋꯥꯏ ꯌꯥꯎꯖꯕ ꯃꯤꯗ ꯌꯦꯠꯄ ꯑꯗꯣ
ꯎꯝ ꯑꯗꯨꯃꯥꯏ ꯍꯥꯏꯇꯥꯔꯦ ꯃꯣꯏꯇꯩꯗꯣ ꯃꯥꯅꯦ ꯃꯥꯅꯦ ꯌꯦꯠꯂꯤꯕ ꯀꯧꯋꯦ ꯃꯣꯏꯗꯣ
ꯄꯩꯈꯥ ꯃꯅꯨꯡꯗꯅ ꯁꯤꯟꯗꯣꯏꯒꯤ ꯈꯣꯠꯇꯣꯏ ꯇꯧꯗꯣꯏꯅꯦ
ꯎꯝ
ꯃꯄꯨꯟꯁꯤꯒꯤ ꯀꯣꯂꯦꯁꯇꯤ ꯀꯥꯗ꯭ꯔꯝꯅꯤꯅ
ꯎꯝ
ꯑꯩꯈꯣꯏꯖꯨ ꯌꯥꯝ ꯌꯥꯎꯏ ꯀꯔꯝ ꯀꯥꯟ ꯇꯣꯛꯇꯣꯏꯅꯣ ꯈꯪꯗꯦ
ꯎꯝ
ꯑꯗꯨꯝ ꯑꯦꯛꯖꯥꯝ ꯑꯃ ꯃꯄꯨꯟꯁꯤꯒꯤ ꯀ꯭ꯂꯥꯁ ꯁꯨꯡꯌꯥꯎ ꯑꯗꯨꯒ ꯄ꯭ꯔꯦꯛꯇꯤꯀꯦꯜꯒꯨꯝꯕ ꯑꯦꯛꯖꯥꯝꯒꯨꯝꯕꯗꯗꯤ ꯑꯗꯨꯝ ꯐꯝꯃꯤꯟꯅꯔꯅꯤ ꯅ ꯔꯣꯜꯗꯔ
ꯌꯨꯝꯗꯒꯤ ꯉꯥꯡꯗꯕꯥꯖꯥꯠꯂ ꯍꯥꯏꯕꯅꯤꯗ ꯀꯩ ꯅꯣꯡꯃꯇꯥ ꯀꯣꯂꯦꯁ ꯆꯠ ꯆꯇ꯭ꯔꯤꯁꯦ ꯀꯩꯗꯧꯕ ꯌꯥꯎꯔꯦꯕꯣꯛ ꯍꯥꯏꯗꯕ꯭ꯔꯥ ꯁꯤꯅꯤ ꯑꯩꯅ ꯋꯥꯍꯪ ꯌꯥꯝ ꯍꯪꯅꯤꯡꯉꯤꯁꯦ ꯃꯣꯏꯗ
ꯍꯥꯟꯅꯒꯤ ꯇꯥꯏꯞꯇ ꯍꯥꯟꯅꯒꯤꯗꯤ ꯀꯣꯂꯦꯖꯁꯦ ꯀꯌꯥ ꯀꯥꯅꯗꯦꯗꯅ
ꯎꯝ
ꯑꯗꯨꯅ ꯃꯣꯏꯅꯒ ꯃꯆꯤꯟ ꯊꯤꯔꯃꯕꯔ ꯈꯪꯗꯦ ꯑꯩꯈꯣꯏ ꯏꯃꯥꯟꯅꯕꯤꯝꯒꯤ ꯃꯃꯥꯟꯅꯕꯤ ꯑꯃ ꯃꯄꯥꯗ ꯃꯥꯗꯤ ꯅꯨꯡꯇꯤꯒꯤ ꯆꯠꯆꯕ ꯑꯗꯨꯒ ꯃꯞ ꯃꯄꯥꯁꯤꯅ ꯅꯣꯡꯃꯥ ꯂꯥꯛꯑꯝꯃꯒ ꯅꯣꯏꯕꯨ ꯀꯣꯂꯦꯖꯀꯗꯣ ꯈꯔ ꯈꯔ ꯀꯥꯎꯅꯦꯒ ꯍꯥꯏꯔꯝꯃꯦꯌꯦ ꯃꯆꯥꯅꯨꯄꯤꯁꯤꯅꯗꯤ ꯀꯣꯂꯦꯖ ꯀ꯭ꯂꯥꯁ ꯇꯧꯗꯦ ꯍꯥꯏꯖꯜꯂꯕ
ꯎꯝ
ꯑꯗꯨꯒ ꯀ꯭ꯂꯥꯁꯇꯤ ꯇꯧꯗꯤ ꯇꯧꯔꯤꯅꯦꯕ
ꯇꯧꯔꯤꯅꯦ ꯇꯧꯔꯤꯅꯦ
ꯑꯗꯣ ꯃꯥꯅ ꯀ꯭ꯂꯥꯁ ꯇꯧꯗꯦ ꯌꯥꯝꯄꯥꯛ ꯇꯧꯗꯦ ꯍꯥꯏ
ꯎꯝ ꯍꯣꯏ ꯑꯗꯨꯕꯨꯗꯤ ꯇꯝꯃꯤꯕ ꯀꯥꯡꯕꯨꯖꯦ ꯂꯣꯏꯅꯃꯛ ꯍꯦꯛꯇ ꯊꯋꯥꯏ ꯌꯥꯎ ꯂꯣꯏꯅꯃꯛ ꯃꯤ ꯑꯣꯏꯌꯣ ꯍꯥꯏꯕꯕꯨꯗꯤ ꯌꯥꯄꯣꯟꯇꯦꯗꯀꯣ ꯑꯗꯨ ꯑꯣꯏꯇꯥꯔꯒꯁꯨ ꯁꯨ ꯇꯧꯔꯤꯕ ꯈꯔꯗꯨ ꯃꯤꯠ ꯃꯥ ꯃꯤꯠ ꯅꯥꯗꯤ ꯅꯥꯍꯜꯂꯛꯀꯅꯣ ꯍꯥꯏꯕꯅꯤꯗ
ꯑ ꯇꯥꯅꯤꯡꯒꯦꯔ ꯇꯥꯅꯤꯡꯒꯦꯔ ꯇꯨꯃꯤꯟꯅ ꯂꯩꯕ ꯇꯥꯔꯦ ꯇꯥꯁꯤꯟꯗꯕ ꯇꯥꯔꯦ
ꯇꯥꯔꯦ ꯃꯣꯏ ꯇꯥꯁꯤꯟꯅꯕꯕꯧ ꯍꯩꯇ꯭ꯔꯕꯅꯦ
ꯃꯤꯠ ꯅꯥꯔꯕꯅꯦꯕ
ꯎꯃ ꯌꯥꯝ ꯊꯤ ꯅꯥꯏꯍꯦ ꯑꯗꯨꯏ ꯍꯥꯏꯔꯨꯔꯗꯤ
ꯑꯣꯖꯥ ꯑꯣꯏꯕꯁꯤꯁꯨ ꯋꯥꯕꯖꯥꯠꯅꯤꯗ ꯅꯠꯇ꯭ꯔꯥ
ꯋꯥꯏ ꯋꯥꯏ ꯋꯥꯏ ꯋꯥꯏ ꯑꯩꯈꯣꯏꯅꯗꯤ ꯊꯥꯏꯅ ꯈꯜꯂꯦꯕꯀꯣ ꯑꯁ ꯍꯣꯏ ꯊꯥꯏꯅ ꯈꯜꯂꯦ ꯀꯣꯂꯦꯖ ꯑꯣꯖꯥ ꯀ꯭ꯂꯥꯁ ꯑꯃꯅꯤꯗꯪ ꯂꯧꯔꯒ ꯂꯨꯄꯥ ꯂꯥꯛ ꯂꯥꯛ ꯆꯥꯕ ꯒꯥꯏꯅ ꯈꯜꯂꯒ ꯋꯥꯈꯞꯗ ꯈꯟꯈꯤꯕꯀꯣ ꯂꯥꯛꯄꯤꯗꯣ ꯃꯔꯝ ꯂꯩꯔ ꯃꯦ
ꯄꯩꯁꯥ ꯆꯥꯎꯔꯤꯗꯣ
ꯄꯩꯁꯥ ꯆꯥꯎꯏꯗꯣ ꯀꯣꯛ ꯍꯦꯟꯅ ꯁꯤꯖꯤꯟꯅꯕꯩ ꯑꯣꯏꯔꯝꯃꯦꯕ
ꯃꯥꯅꯦ
ꯑꯗꯤ ꯄꯦꯟꯗ ꯌꯥꯝꯊꯤ ꯁꯥꯎꯅꯤꯡꯉꯤ
ꯀꯩꯝ ꯈꯜꯂꯨꯅꯨꯁꯦ ꯃꯔꯥꯏ ꯅꯨꯡꯉꯥꯏꯖꯔꯛꯁꯅꯤ
ꯑꯁ ꯑꯗꯨꯕꯨꯗꯤ ꯀꯩꯁꯨ ꯅꯠꯇꯕꯗꯀꯣ ꯇꯝꯃꯖꯨ ꯌꯥꯝꯕ ꯇꯝꯗ꯭ꯔꯖꯤ ꯌꯥꯕ ꯑꯗꯨꯗꯨꯗ ꯃꯣꯏꯅ ꯇꯝꯖꯜꯂꯒ ꯇꯧꯕꯗꯨꯒꯤ ꯁꯥꯎꯅꯤꯡꯕꯩ ꯋꯥꯅꯤꯗꯤ ꯑꯇꯩ ꯑꯉꯥꯡꯗꯗꯤ ꯒ꯭ꯌꯥꯟ ꯇꯥꯗꯔꯁꯨ ꯈꯔ ꯉꯥꯡꯕ ꯌꯥꯏ ꯃꯣꯏꯗꯤ ꯌꯥꯝ ꯊꯤꯅ ꯒ꯭ꯌꯥꯟ ꯇꯥꯕ ꯌꯥꯔꯦ ꯍꯥꯏꯕ ꯃꯣꯏ ꯑꯦꯠ ꯀꯥꯏꯗꯨꯗꯤ ꯑꯃꯔꯣꯝ ꯍꯥꯏꯗꯤ ꯃꯁꯇꯔ ꯀꯥꯔꯕꯅꯦꯕ ꯍꯣꯏ ꯒ꯭ꯔꯦꯖꯨꯌꯦꯁꯟ ꯂꯣꯏꯔꯕ ꯀꯥꯡꯕꯨꯅꯦꯕ ꯎꯝ ꯍꯝ ꯅꯣꯏ ꯀꯩ ꯏꯟꯖꯥꯡ ꯊꯣꯡꯗꯣꯏꯅꯣ ꯅꯨꯡꯗꯥꯡꯗ
ꯅꯨꯡꯗꯥꯡꯒꯤꯖꯦ ꯈꯪꯗ꯭ꯔꯤ
ꯎꯝ ꯑꯩ ꯍꯥꯔꯠ ꯄꯤꯛ ꯂꯧꯗꯔꯒ ꯅꯣꯏꯗ ꯊꯥꯅꯝꯃꯦ ꯗꯥꯏꯃꯁꯤꯅ ꯍꯥꯠ ꯄꯤꯛꯇꯣ ꯃꯊꯛ
ꯑꯣ ꯑꯣ ꯂꯩꯌꯦ ꯂꯩꯌꯦ ꯎꯝ ꯑꯩꯈꯣꯏ ꯃꯥꯏ ꯃꯦꯆꯤꯟꯗ ꯂꯩꯍꯧꯔꯝꯅꯣ ꯑꯩꯈꯣꯏ ꯃꯥꯅ ꯉꯁꯥꯏ ꯍꯪꯒꯤꯝꯅꯤ
ꯎꯝ ꯑꯩꯅ ꯀꯥꯎꯔꯝꯃꯕ ꯏꯁꯧ ꯂꯥꯡꯕꯩ ꯕꯦ ꯕꯦꯡ ꯉꯥꯡꯉꯥ ꯊꯣꯛꯂꯛꯄꯗ
ꯑꯣ ꯊꯝꯃꯒꯦ
ꯊꯝꯃꯒꯦ ꯎꯝ ꯎꯝ ꯎꯝ ꯍꯣꯏ